ꯑꯣ ꯇꯥꯛ ꯇꯥꯔꯦ ꯇꯥꯥꯔꯦ
ꯀꯣ ꯅꯪꯉꯣꯟꯗ ꯋꯥꯔꯤ ꯑꯃ ꯁꯨꯝ ꯂꯤꯒꯦ ꯇꯧꯔꯝꯕꯀꯣ ꯑꯉꯥꯡ ꯑꯣꯏꯔꯤꯉꯩꯒꯤ ꯋꯥꯔꯤꯅꯤꯗ ꯑꯩꯁꯤꯀꯣ ꯑꯩꯈꯣꯏ ꯃꯥꯥꯍꯣꯏꯒ ꯑꯗꯨꯝ ꯉꯟꯅ ꯑꯗꯨꯝ ꯂꯥꯞꯅꯈꯤꯕꯒꯤ ꯑꯩꯁꯦ ꯑꯥ ꯅꯍꯥꯟꯋꯥꯏ ꯊꯥꯏꯅꯉꯩꯗ ꯑꯁꯨꯝ ꯃꯍꯩ ꯁꯦꯟꯅꯕꯤꯅꯕ ꯃꯤ ꯂꯩꯔꯛꯇꯕꯒꯤ ꯀꯃꯥꯏꯅ ꯍꯥꯏꯗꯅꯣ ꯈꯪꯗ꯭ꯔꯦ ꯑꯩꯈꯣꯏꯒꯤꯀꯣ ꯑꯩꯈꯣꯏ ꯏꯀꯥꯏꯒꯤ ꯏꯆꯦ ꯃꯌꯥꯝꯁꯦ ꯁꯨꯃꯥꯏꯅ ꯁꯨꯝ ꯁꯦꯟꯅꯕꯤꯔꯒ ꯍꯧꯖꯤꯛ ꯐꯥꯎ ꯃꯇꯝꯁꯦ ꯅꯤꯡꯁꯤꯡꯉꯛꯄ ꯋꯥꯅꯦꯕꯀꯣ ꯐꯧ ꯑꯩꯈꯣꯏ ꯐꯧꯁꯦ ꯈꯥꯎꯔꯅꯤ ꯑꯗꯣ ꯈꯥꯎꯕ ꯃꯇꯝꯗ ꯅꯍꯥꯟꯋꯥꯏꯗꯤ ꯃꯤꯅ ꯍꯣꯡꯕꯅꯤꯅꯅꯦ ꯆꯔꯣꯡ ꯑꯃꯃꯥ ꯑꯅꯤꯁꯦ ꯑꯗꯨꯝ ꯐꯩꯗꯣꯝ ꯑꯃꯗ ꯇꯥꯍꯧꯗꯣꯏꯅꯦꯕꯀꯣ ꯑꯗꯨꯅ ꯐꯩꯗꯣꯝ ꯑꯁꯥꯡ ꯃꯣꯏꯒꯤ ꯐꯩꯗꯣꯝ ꯐꯩꯗꯣꯝꯗꯨ ꯄꯔꯦꯡ ꯑꯁꯥꯡꯗꯨꯗ ꯈꯨꯠꯂꯀꯥꯟꯗ ꯑꯩꯈꯣꯏꯒꯤ ꯐꯧ ꯆꯔꯣꯡꯁꯦ ꯊꯨꯝꯃꯣꯛ ꯑꯃ ꯑꯗꯨꯃꯥꯏꯅ ꯊꯣꯛꯄ ꯈꯣꯠꯄ ꯇꯧꯋꯦꯕꯀꯣ ꯑꯗꯨꯒꯤ ꯊꯨꯝꯃꯣꯛꯁꯦ ꯇꯧꯔꯒꯅꯦ ꯀꯩ ꯍꯥꯏꯅꯤ ꯑꯩꯈꯣꯏꯒꯤ ꯐꯧꯁꯦ ꯑꯩꯈꯣꯏ ꯗꯨꯀꯥꯟꯗ ꯃꯤꯟ ꯅꯣꯡꯒꯁꯨ ꯈꯛꯇꯛ ꯂꯩꯇꯦꯕꯀꯣ ꯑꯩꯈꯣꯏ ꯇꯛ ꯇꯛꯅꯕ ꯑꯃ ꯂꯩꯔꯝꯃꯦ ꯀꯩꯅꯣ ꯑꯗꯒꯤ ꯇꯛꯄ꯭ꯔꯥ ꯁꯨꯕꯔꯥ ꯑꯃ ꯇꯧꯋꯤꯅꯦ ꯑꯗꯨꯃꯥꯏꯅ ꯇꯧꯔꯒ ꯑꯩꯈꯣꯏꯁꯦ ꯈꯤꯇꯪ ꯆꯦꯡ ꯈꯔ ꯐꯪꯉꯅꯦꯕꯀꯣ ꯆꯦꯡꯁꯤꯅ ꯀꯃꯥꯏꯅ ꯇꯧꯏ ꯍꯥꯏꯕ ꯃꯇꯝꯗ ꯑꯩꯈꯣꯏꯒꯤ ꯕꯣꯔꯥ ꯁꯥꯒꯅꯤ ꯇꯟ ꯁꯥꯒꯅꯤ ꯀꯩ ꯍꯥꯏꯅꯤ ꯑꯗꯨꯃꯥꯏꯅ ꯇꯧꯔꯒ ꯑꯗꯨꯝ ꯄꯤꯖꯕ ꯈꯣꯠꯄ ꯇꯧꯕꯗꯣ ꯑꯗꯨꯃꯥꯏꯅ ꯇꯧꯔꯦ ꯍꯥꯏꯗꯤ ꯑꯩꯈꯣꯏ ꯃꯥꯅ ꯀꯩꯁꯨ ꯑꯩꯈꯣꯏ ꯃꯥ ꯍꯥꯏꯗꯤ ꯑꯃ ꯑꯃ ꯂꯥꯛꯄꯁꯦ ꯑꯗꯨꯀꯥꯟꯗ ꯑꯩꯈꯣꯏ
ꯑꯦ ꯑꯗꯨꯀꯥꯟꯗ
ꯍꯥꯏꯕꯗꯤ ꯑꯗꯨꯝ ꯐꯔꯌꯥꯝ ꯀꯨꯏꯅ ꯀꯥꯟꯅꯒꯤꯕꯀꯣ ꯑꯩꯈꯣꯏ ꯃꯣꯏꯅ ꯑꯗꯨꯝ ꯑꯩꯈꯣꯏ ꯕꯣꯍꯣꯏꯅ ꯑꯗꯨꯝ ꯁꯦꯟꯅꯕꯤꯕꯗꯣ ꯑꯩꯗꯣ ꯑ ꯑꯩꯈꯣꯏ ꯃꯥꯏ ꯂꯩ ꯂꯩꯇꯕꯒꯤ ꯑꯗꯨꯗꯨꯅ ꯑꯩꯈꯣꯏ ꯃꯥꯒꯤ ꯂꯩꯇꯕꯅꯤ ꯑꯩꯈꯣꯏ ꯕꯣꯛ ꯑꯣꯏꯅ ꯁꯦꯟꯅꯕꯁꯤꯅ ꯑꯩꯈꯣꯏ ꯕꯣꯛꯁꯤꯅꯅꯦ
ꯑꯈꯣꯏ ꯕꯣꯛꯁꯤꯅ
ꯑꯩꯈꯣꯏ ꯕꯣꯕꯣꯛꯁꯤꯅ ꯑꯩꯈꯣꯏ ꯄꯨꯄꯨꯅ ꯏꯪꯈꯣꯜꯁꯤꯗ ꯀꯩ ꯊꯥꯍꯜꯂꯤ ꯍꯥꯏꯕ ꯃꯇꯝꯗ ꯆꯨ ꯊꯥꯜꯂꯦꯕꯀꯣ ꯆꯨ ꯊꯥꯍꯜꯂꯤ ꯃꯥꯏꯔꯦꯟ ꯊꯥꯍꯜꯂꯤ ꯃꯪꯒ꯭ꯔꯥ ꯊꯥꯍꯜꯂꯤ ꯃꯇꯝ ꯃꯇꯝꯒꯤ ꯌꯥꯏꯉꯪ ꯊꯥꯍꯜꯂꯤ
ꯌꯥꯏ ꯉꯪ ꯊꯥꯍꯜꯂꯤ ꯑꯗꯨ ꯑꯗꯨꯒ ꯆꯨ ꯊꯥꯕꯁꯤꯅ ꯆꯨꯁꯤ ꯇꯛꯑꯒꯀꯣ ꯆꯨꯍꯤ ꯄꯨꯊꯣꯛꯇꯣꯏꯅꯦꯕ
ꯆꯨꯍꯤꯡ ꯆꯨ ꯆꯨꯍꯤꯁꯦ ꯁꯦꯝꯗꯣꯏꯅꯦꯕꯀꯣ ꯆꯨꯍꯤꯡꯁꯤꯅ ꯆꯨꯍꯤꯁꯦ ꯁꯦꯝꯗꯣꯏꯅꯦꯕ ꯆꯨꯍꯤꯁꯤꯅ ꯑꯃꯨꯛ ꯀꯃꯥꯏꯟ ꯇꯧꯒꯅꯤ ꯍꯥꯏꯕꯗ ꯗꯤꯟ ꯗꯤꯟꯁꯨ ꯑꯗꯨꯃꯥꯏꯅ ꯌꯣꯟꯕꯁꯨ ꯌꯥꯎꯔꯦ ꯑꯗꯒꯤꯗꯤ ꯑꯩꯈꯣꯏ ꯗꯤꯟ ꯌꯣꯟꯗꯦ ꯍꯥꯏ ꯍꯥꯏ ꯇꯥꯔꯒꯁꯨ ꯑꯩꯈꯣꯏꯒꯤ ꯀꯩ ꯍꯥꯏꯅꯤ ꯆꯨꯏꯁꯤꯅ ꯑꯩꯈꯣꯏ ꯁꯦꯝꯕ ꯌꯥꯕ ꯂꯩꯗꯅ ꯆꯨꯏꯁꯦ ꯀꯨꯏꯅ ꯂꯣꯜ ꯂꯣꯜꯂꯒ ꯅꯦ ꯀꯩꯅꯣ ꯁꯦꯝꯗꯣꯏꯅꯦꯕ ꯑꯩꯈꯣꯏꯒꯤ ꯆꯤꯅꯤ ꯍꯩꯉꯥꯟ ꯂꯩꯕꯥꯛ ꯍꯋꯥꯏ ꯌꯥꯎꯕꯤ ꯌꯥꯎꯗꯕꯤ ꯇꯨꯝ ꯑꯗꯒꯤ ꯑꯩꯈꯣꯏꯒꯤ ꯍꯩꯃꯥꯡꯒꯨꯝꯕꯁꯦ ꯄꯨꯂꯞ ꯄꯨꯜꯂꯒ ꯁꯦꯝꯕ ꯑꯗꯩ ꯃꯪꯒ꯭ꯔꯥꯒ ꯇꯧꯔ ꯊꯣꯡꯕ ꯃꯇꯝ ꯃꯇꯝꯗꯨꯗꯤ ꯀꯣ ꯊꯣꯛꯂꯛ ꯊꯣꯂꯛꯄꯗꯨꯒꯤ ꯆꯍꯤ ꯑꯃꯒꯤ ꯑꯗꯨꯝ ꯂꯤꯒ꯭ꯔꯥꯗꯣꯏꯅꯦꯕ ꯌꯥꯝꯗꯔꯥꯕꯗ ꯇꯤꯟ ꯗꯤꯟ ꯟꯁꯦ ꯑꯗꯨꯝ ꯀꯨꯟ ꯀꯨꯟꯊ꯭ꯔꯥ ꯑꯗꯨꯃꯥꯏꯅ ꯊꯣꯛꯇꯣꯏꯅꯦꯕꯀꯣ ꯑꯗꯩ ꯑꯩꯈꯣꯏ ꯏꯁꯥꯒꯤ ꯁꯟ ꯂꯣꯏꯔꯝꯃꯦ ꯑꯩꯅ ꯈꯪꯉꯛꯄꯗ ꯈꯨꯅꯨꯒ ꯌꯥꯝ ꯂꯣꯏꯔꯝꯃꯦ ꯑꯗꯩ ꯌꯦꯟ ꯉꯥꯅꯨꯒꯨꯝ ꯃ ꯌꯥꯝ ꯂꯣꯏꯔꯝꯃꯦꯕꯀꯣ ꯑꯗꯨꯃꯥꯏꯅ ꯇꯧꯕꯁꯤꯗ ꯑꯩꯈꯣꯏ ꯕꯣꯛꯁꯤꯅ ꯑꯗꯨꯝ ꯁꯦꯟꯅꯗꯣꯏꯅꯦꯕ ꯑꯩꯈꯣꯏꯁꯦ ꯑꯗꯣ ꯆꯥꯛꯁꯦ ꯑꯗꯨꯝ ꯑꯍꯤꯡꯁꯦ ꯆꯥꯗꯕꯤꯗ ꯑꯗꯨꯝ ꯍꯥꯏꯗꯤ ꯃꯥ ꯑꯁꯤ ꯊꯕꯛ ꯆꯠꯂꯨꯕꯅꯤꯅ ꯑꯗꯩ ꯏꯪꯈꯣꯜꯅꯨꯡꯣꯡ ꯑꯃꯨꯛ ꯆꯠꯂꯨꯔꯅꯤ ꯍꯜꯂꯒ ꯆꯤꯅꯤ ꯑꯃꯨꯛ ꯑꯣꯏ ꯀꯩꯅꯣ ꯆꯥꯛꯁꯤꯗ ꯍꯥꯏ ꯇꯔꯦ ꯑꯗꯨꯏꯗꯨꯗ ꯑꯗꯨꯝ ꯑꯉꯥꯡ ꯑꯣꯏꯔꯤꯒ ꯆꯥꯔꯥꯒ ꯑꯗꯨꯝ ꯍꯦꯜꯂ ꯈꯣꯠꯂꯀꯥꯟꯗ ꯑꯗꯨꯃꯥꯏꯅ ꯇꯣꯡꯈꯤꯕꯒꯤꯀꯣ ꯑꯩꯈꯣꯏ ꯕꯦꯝꯁꯦꯠ ꯑꯗꯨꯝ ꯀꯞꯇꯣꯏꯅꯦꯕ ꯑꯩꯗꯤ ꯑꯗꯨꯨꯛ ꯈꯔ ꯈꯔ ꯒ꯭ꯌꯥꯟ ꯇꯥꯏ ꯑꯩꯣꯠꯕ ꯑꯃꯝ ꯑꯃꯨꯛ ꯈꯔ ꯄꯤꯛ ꯄꯤꯛꯑꯕꯀꯣ ꯑꯩꯉꯣꯟꯗꯒꯤ ꯑꯗꯨꯗꯨꯅ ꯑꯗꯨꯝ ꯆꯥꯛ ꯃꯌꯥꯝ ꯆꯔꯥ ꯆꯔꯥ ꯍꯦꯟꯈꯤꯕꯒꯤ ꯑꯩꯁꯦ ꯐꯖꯅ ꯀꯨꯏꯔ ꯐꯥꯎ ꯄꯤꯛ ꯄꯤꯁ ꯄꯤꯁ ꯄꯤꯛꯑꯒ ꯍꯥꯏꯗꯤ ꯃꯤ ꯆꯤ ꯊꯨꯡꯕ ꯃꯥꯟꯕꯗꯣ ꯑꯗꯨꯃꯥꯏꯅ ꯊꯨꯡꯉꯒ ꯂꯩ ꯃꯤ ꯈꯔꯅ ꯍꯥꯏꯌꯦꯦ ꯃꯥꯁꯤ ꯈꯣꯡꯀꯨꯠꯂꯥꯏ ꯆꯨꯔꯤꯅꯤ ꯍꯥꯏꯕꯗꯤ
ꯆꯨꯔꯤꯅꯤ ꯍꯥꯏꯕꯤ
ꯈꯨꯠꯟꯅꯕꯒꯤ ꯑꯗꯨꯃꯥꯏꯅ ꯈꯣꯝ ꯅꯨꯡꯁꯨ ꯐꯖꯅ ꯊꯛꯈꯤꯗꯕꯒꯤ ꯑꯗꯨꯃꯥꯏꯅ ꯇꯧꯔꯤꯅꯦ
ꯁꯃꯥꯏꯅ ꯇꯧꯔꯤꯅꯦ ꯈꯣꯠꯂꯤꯅꯦꯒ ꯍꯥꯏꯔꯒ ꯑꯗꯨꯃꯥꯏꯅ
ꯂꯩꯕ ꯑꯗꯨꯏ ꯃꯇꯝꯗꯨꯣ ꯅꯤꯡꯁꯤꯡꯉꯛꯄꯩ ꯋꯥꯅꯤꯗ ꯍꯥꯏꯗꯤ ꯑꯗꯨꯝ ꯍꯥꯏꯕꯗꯤ ꯅꯪꯅ ꯉꯥ ꯐꯥꯥꯁ ꯈꯣꯠꯁꯤꯒꯦ ꯍꯥꯏꯕ ꯉꯁꯥꯏ ꯍꯧꯔꯛꯄꯗꯣ ꯑꯗꯨꯗ ꯑꯩꯈꯣꯏ ꯈꯣꯡꯃꯥꯡ ꯈꯨꯗꯤꯡꯒꯤ ꯉ ꯎꯧꯕ ꯌꯥꯗꯦ ꯉꯥ ꯐꯥꯔ ꯈꯣꯠꯂꯒ ꯑꯗꯨꯝ ꯉꯧꯔꯒ ꯆꯥꯕ ꯇꯨꯔꯗ ꯆꯠꯂꯒ ꯃꯈꯨꯟ ꯃꯈꯨꯟ ꯊꯤꯔꯒ ꯋꯥꯏꯈꯨ ꯈꯔ ꯍꯥꯡꯉꯣꯏꯕ꯭ꯔꯥ ꯃꯣꯔꯦ ꯍꯥꯡꯉꯣꯏ ꯈꯔ ꯑꯗꯨꯃꯥꯏꯅ ꯇꯧꯔꯒ ꯑꯗꯨꯝ ꯇꯥꯕꯗꯣ ꯑꯗꯨꯃꯥꯏꯅ ꯇꯧꯔꯛꯑꯦꯕꯀꯣ ꯑꯣꯏ ꯅꯪꯉꯣꯟꯗ ꯁꯨꯝ ꯍꯥꯏꯅꯤꯡꯕꯒꯤ ꯅꯤꯡꯁꯤꯡꯉꯛ
ꯍꯥꯏꯒꯤ ꯑꯣ ꯍꯣꯏ ꯑꯗꯨꯕꯨꯗꯤ ꯌꯥꯏꯗ ꯀꯩꯁꯨ ꯀꯥꯏꯗꯦꯗ ꯍꯥꯏꯕꯗꯤ ꯀꯩ ꯁꯨ ꯑꯩꯒꯁꯨ ꯀꯩꯁꯨ ꯊꯣꯏꯅ ꯈꯦꯠꯅꯕ ꯑꯣꯏꯗꯦꯕꯀꯣ ꯑꯩꯈꯣꯏꯁꯨ ꯀꯃꯥꯏꯅ ꯇꯧꯔꯛꯀꯦ ꯍꯥꯏꯕꯗ ꯍꯥꯏꯕꯗꯤ ꯑꯗꯨꯝ ꯑꯉꯥꯡ ꯑꯣꯏꯕꯗꯗꯤ ꯀꯩꯁꯨ ꯑꯩꯈꯣꯏ ꯈꯪꯗꯦ ꯑꯗꯨꯝ ꯀꯥ ꯍꯦꯟꯅ ꯆꯦꯛꯁꯤꯟꯕ ꯑꯣꯏꯗꯦꯕꯀꯣ ꯑꯩꯈꯣꯏ ꯀꯩꯅꯣ ꯃꯈꯩꯁꯤꯁꯨ ꯍꯥꯏꯕꯗꯤ ꯈꯔ ꯂꯩꯗꯅꯀꯣ ꯃꯄꯥꯟꯅ ꯉꯥꯏꯍꯥꯛꯇꯪ ꯁꯥꯟꯅꯔꯨꯒꯦ ꯍꯥꯏꯕꯗ ꯌꯥꯔꯣꯏ ꯑꯗꯒꯤ ꯂꯩꯈꯣꯝ ꯄꯥꯏꯒꯦ ꯍꯥꯏꯕꯗ ꯌꯥꯔꯣꯏ ꯑꯗꯨꯝꯕꯗꯣ ꯀꯌꯥ ꯂꯩꯇꯦꯕꯀꯣ ꯑꯗꯨꯝ ꯊꯤꯡ ꯀꯌꯥ ꯀꯟꯅ ꯊꯤꯡꯕ ꯈꯣꯠꯄꯗꯣ ꯀꯌꯥ ꯁꯨꯝ ꯇꯧꯔꯛꯇꯦ ꯍꯥꯏꯇꯥꯔꯦꯀꯣ ꯑꯗꯨꯅ ꯀꯃꯥꯏꯅ ꯇꯧꯅꯤ ꯍꯥꯏ ꯀꯥꯟꯗ ꯑꯩꯈꯣꯏꯁꯤꯁꯨ ꯑꯗꯨꯝ ꯑꯩꯈꯣꯏ ꯈꯨꯄꯥ ꯑꯃ ꯑꯗꯨꯝ ꯂꯩꯌꯦ ꯑꯩꯈꯣꯏ ꯇꯔꯨꯛꯀꯤ ꯆꯥꯡ ꯂꯩꯌꯦꯕ ꯀꯣ ꯍꯧꯖꯤꯛꯄꯨꯗꯤ ꯂꯩꯇ꯭ꯔꯦ ꯍꯧꯖꯤꯛꯄꯨꯗꯤ ꯑꯃꯅ ꯑꯩꯈꯣꯏ ꯍꯦꯛ ꯊꯪꯅꯕꯗꯒꯤꯅꯦꯕ ꯌꯦꯠꯂꯣꯝꯗꯒꯤꯅꯦꯕꯀꯣ ꯑꯗꯣ ꯃꯥꯁꯦ ꯀꯃꯥꯏꯅ ꯇꯧꯒꯦꯅ ꯃꯣꯏꯁꯨ ꯃꯣꯏ ꯕꯕꯥꯁꯤꯡ ꯉꯅ ꯂꯩꯈꯤꯗꯕꯗꯒꯤ ꯑꯗꯨꯝ ꯃꯅꯥꯎ ꯅꯨꯄꯥꯒ ꯃꯥꯒꯅꯦꯕꯀꯣ ꯃꯃꯥ ꯍꯣꯏꯗꯨꯁꯨ ꯁꯤꯗ ꯂꯩꯕꯗꯣ ꯃꯣꯏꯁꯨ ꯄꯤꯛꯏꯕꯅꯤꯅ ꯑꯗꯨꯝ ꯀꯩꯅꯣ ꯇꯧꯔꯦꯅ ꯍꯥꯏꯔꯒ ꯃꯄꯥꯝꯗ ꯍꯟ ꯌꯦꯦꯄꯗꯨꯗ ꯑꯗꯨꯝ ꯆꯠꯈꯤꯕꯗꯒꯤ ꯃꯣꯏꯁꯨ ꯂꯥꯞꯅꯈ꯭ꯔꯦꯕꯀꯣ ꯑꯗꯒꯤ ꯑꯃꯅ ꯑꯃꯨꯛ ꯃꯃꯥꯡ ꯏꯁꯤꯡ ꯆꯥꯎꯕꯗꯣ ꯀꯩꯅꯣꯗ ꯇꯨ ꯊꯥꯎꯖꯟ ꯑꯩꯠꯇꯤꯟ ꯑꯗꯨꯗꯋꯥꯏꯗꯤ ꯏꯁꯤꯡ ꯆꯥꯎꯕꯒꯤꯗꯨꯗ ꯀꯩꯅꯣ ꯇꯧꯕ ꯃꯥꯁꯨ ꯍꯥꯏꯕꯗꯤ ꯉꯥ ꯐꯥꯕ ꯆꯠꯄꯖꯥꯠꯅꯤꯗ ꯉꯥ ꯐꯥꯕ ꯆꯠꯄꯁꯤꯗ ꯉꯥꯁꯤ ꯌꯥꯝ ꯂꯥꯛꯑꯦ ꯂꯥꯛꯑꯦ ꯇꯧꯔꯒ ꯑꯗꯨꯃꯥꯏꯅ ꯐꯥꯔꯒ ꯅꯣꯡꯉꯥꯟꯕꯗꯒꯤ ꯅꯥꯈꯤꯕꯅꯦꯕ ꯃꯥꯁꯦ ꯑꯗꯨꯝ ꯂꯥꯏꯅ ꯂꯧꯕꯅꯤ ꯑꯗꯨꯅꯤ ꯑꯖꯥꯅꯤꯁꯨ ꯑꯗꯨꯝ ꯍꯥꯏꯅꯩ ꯇꯧꯕꯇꯕꯨ ꯂꯥꯏ ꯈꯛꯇꯗꯤ ꯑꯣꯏꯔꯣꯏ ꯃꯥꯒꯤ ꯑꯗꯣ ꯑꯗꯨꯝ ꯀꯩꯀꯩ ꯅꯥꯕ ꯑꯃꯁꯨ ꯌꯥꯎꯗꯣꯏꯅꯦꯕꯀꯣ ꯑꯗꯨꯃꯥꯏꯅ ꯇꯧꯔꯒ ꯂꯩꯈꯤꯗ꯭ꯔꯦ ꯑꯗꯨꯅ ꯍꯧꯖꯤꯛ ꯂꯩꯔꯤꯖꯦ ꯑꯩꯈꯣꯏ ꯃꯔꯤꯈꯛꯇꯕꯨꯗꯤ ꯉꯥꯏꯔꯦꯕꯀꯣ ꯍꯧꯖꯤꯛ ꯍꯧꯖꯤꯛꯀꯤ ꯑꯣꯏꯅ ꯑ ꯃꯉꯥꯕꯨꯗꯤ ꯂꯩ ꯑꯗꯣ ꯑꯃꯗꯨꯁꯨ ꯃꯌꯨꯝꯂꯣꯝꯗ ꯂꯩꯒꯤꯕꯗꯒꯤ ꯁꯨꯝ ꯂꯥꯞꯅꯒ꯭ꯔꯦꯕꯀꯣ ꯑꯩꯈꯣꯏ ꯃꯔꯤ ꯂꯩꯕꯅꯦ ꯑꯩꯈꯣꯏ ꯃꯔꯤ ꯂꯩꯕꯁꯤꯅ ꯀꯃꯥꯏꯟ ꯇꯧꯒꯦꯅ ꯑꯃꯨꯛ ꯎꯝ ꯑꯗꯨꯝ ꯍꯧꯖꯤꯛꯇꯤ ꯑꯍꯜ ꯑꯣꯏꯔꯝꯅꯤꯅ ꯃꯥꯏ ꯃꯥꯏ ꯂꯣꯏ ꯆꯠꯅꯒꯤꯕꯗꯒꯤ ꯑꯗꯨꯝ ꯀꯩꯝꯅ ꯄꯨꯟꯕꯗꯤ ꯑꯣꯏꯔꯛꯇ꯭ꯔꯦꯕꯀꯣ ꯑꯗꯨ ꯑꯣꯏꯔꯒꯁꯨ ꯍꯥꯟꯅ ꯄꯤꯛꯏꯉꯩꯗꯗꯤꯀꯣ ꯄꯤꯛꯏꯉꯩ ꯍꯥꯏꯖꯦ ꯆꯍꯤ ꯇꯔꯥ ꯇꯔꯥꯏꯟꯊꯣꯏ ꯇꯔꯥꯍꯨꯝꯗꯣꯏ ꯑꯗꯥꯏꯕꯧ ꯃꯇꯥꯡ ꯃꯇꯝꯗꯗꯤ ꯌꯥꯝ ꯄꯨꯜꯂꯝꯃꯦꯕ ꯑꯩꯈꯣꯏ ꯇꯔꯨꯛꯁꯤꯀꯣ ꯑꯗꯣꯝ ꯑꯩꯈꯣꯏꯁꯨ ꯑꯗꯨꯃꯥꯏ ꯆꯠꯇꯣꯏꯅꯦ ꯇꯨꯔꯦꯟꯁꯦ ꯀꯃꯥꯏꯟ ꯇꯧꯒꯦꯅ ꯑꯩꯈꯣꯏꯗꯤ ꯇꯨꯔꯦꯟꯖꯦ ꯏꯅꯛ ꯅꯛꯑꯦꯕꯀꯣ ꯁꯤꯖꯦ ꯑꯩꯈꯣꯏ ꯌꯨꯝ ꯃꯃꯥꯡꯗꯒꯤ ꯇꯨꯔꯦꯟ ꯂꯩꯔꯦꯕ ꯎꯝ ꯇꯨꯔꯦꯟꯁꯦ ꯀꯃꯥꯏꯅ ꯇꯧꯒꯦꯅ ꯅꯤꯡꯊꯝ ꯊꯥ ꯃꯇꯝꯁꯤꯗ ꯏꯪꯕꯖꯤ ꯈꯪꯉꯣꯏꯗꯣꯏꯅꯤ ꯏꯪꯕ ꯈꯪꯉꯣꯏꯗꯣꯏꯅꯤ ꯍꯥꯏꯕꯗꯤ ꯑꯩꯈꯣꯏꯖꯤ ꯏꯔꯨꯖꯕ ꯁꯤ ꯆꯝꯅ ꯂꯨꯖꯕ ꯅꯠꯇꯦꯕ ꯁꯥꯟꯅꯕꯅꯦꯕ ꯑꯈꯣꯏꯟ ꯇꯧꯗꯣꯏꯁꯤꯅ ꯍꯥꯏꯕꯗꯤ ꯁꯥꯄꯣꯟ ꯅꯣꯏ ꯅꯣꯏꯗꯦ ꯑꯗꯒꯤ ꯅꯨꯔꯥ ꯇꯛꯏ ꯇꯛꯇꯦ ꯀꯩꯝ ꯂꯩꯇꯦꯕ ꯑꯗꯨꯝꯕ ꯑ ꯑꯗꯨꯝ ꯏ ꯍꯥꯏꯗꯤ ꯏꯔꯨꯖꯕ ꯆꯠꯈ꯭ꯔꯦ ꯍꯥꯏꯔꯒ ꯁꯥꯟꯅꯕꯁꯦ ꯁꯤꯅꯦꯕ ꯇꯧꯗꯣꯏꯁꯦ ꯑꯗꯨꯅ ꯀꯃꯥꯏꯟ ꯇꯧꯒꯦꯅ ꯂꯩꯔꯥꯏꯁꯤꯗꯅꯦ ꯏꯁꯤꯡꯁꯦ ꯀꯥꯞꯈꯠꯂꯅꯤ ꯃꯈꯥꯗꯒꯤ ꯑꯗꯨꯒ ꯈꯤꯇꯪ ꯅꯥꯜꯍꯜꯂꯦꯗꯅꯀꯣ ꯅꯥꯜꯍꯜꯂꯒ ꯅꯥꯟꯗꯕꯤ ꯁꯥꯟꯅꯗꯣꯏꯅꯦꯕꯀꯣ ꯑꯗꯒꯤ ꯍꯩꯕꯣꯡ ꯑꯆꯧꯕ ꯑꯝꯖꯨ ꯍꯧꯋꯦꯕ ꯃꯩꯕꯣꯡꯖꯦ ꯀꯥꯈꯠꯂꯅꯤ ꯀꯥꯈꯠꯂꯒ ꯑꯗꯒꯤ ꯆꯣꯡꯗꯔꯒ ꯍꯥꯏꯕꯗꯤ ꯑꯁ ꯁꯨꯃꯥꯏꯅ ꯍꯨꯟꯕꯤ ꯑꯗꯨ ꯇꯧꯕꯤ ꯑꯗꯨꯃꯥꯏꯟ ꯁꯥꯟꯅꯗꯣꯏꯅꯦꯕ ꯑꯗꯒꯤ ꯑꯩꯈꯣꯏ ꯌꯥꯝ ꯇꯣꯏꯅ ꯇꯧꯔꯛꯄꯁꯦ ꯇꯨꯔꯦꯟꯁꯤꯗ ꯑꯩꯈꯣꯏꯒꯤ ꯎꯝ
ꯀꯣꯝꯒꯤ ꯇꯥꯏꯞꯇ ꯈꯤꯇꯪ ꯇꯧꯊꯣꯛꯄꯤ ꯍꯥꯏꯗꯤ ꯈꯤꯇꯪ ꯃꯁꯥꯒꯤ ꯀꯨꯠꯆꯔꯒ ꯂꯩꯕ ꯍꯥꯏꯇꯥꯔꯦ ꯑꯗꯩꯁꯤꯗ ꯑꯩꯈꯣꯏꯅ ꯑꯃꯨꯛ ꯈꯤꯇꯪ ꯍꯣꯒꯥꯏꯔꯒ ꯑꯩꯈꯣꯏ ꯇꯔꯨꯛꯁꯦ ꯆꯟꯅꯕꯒꯤ ꯁꯦꯞ ꯍꯥꯏꯇꯥꯔꯦꯀꯣ ꯑꯗꯣ ꯑꯗꯨꯃꯥꯏꯟ ꯇꯧꯔꯒ ꯑꯗꯨꯃꯥꯏꯅ ꯏꯁꯤꯡꯁꯦ ꯑꯗꯨꯗ ꯑꯃꯨꯛ ꯍꯣꯡꯒꯠꯇꯣꯏꯅꯦꯕ ꯌꯥꯝ ꯂꯥꯞꯅꯕꯕꯨꯗꯤ ꯅꯠꯇꯦꯀꯣ ꯇꯨꯔꯦꯟꯒ ꯑꯗꯨꯃꯥꯏꯅ ꯍꯣꯡꯒꯠꯂꯒ ꯀꯩꯅꯣ ꯇꯧꯋꯤ ꯑꯥ ꯄꯨꯈ꯭ꯔꯤꯒ ꯁꯥꯔꯒ ꯑꯗꯨꯃꯥꯏꯟ ꯁꯥꯟꯅꯕꯁꯨ ꯌꯥꯎꯋꯦꯕꯀꯣ ꯑꯗꯨꯃꯥꯏꯟ ꯇꯧꯔꯦ ꯑꯗꯨ ꯅꯣꯏꯗꯤ ꯇꯨꯔꯦꯟꯒꯨꯝꯕꯗꯗꯤ ꯀꯨꯝꯃꯛꯇꯕ꯭ꯔꯥ ꯏꯔꯨꯖ ꯃꯥꯏꯊꯖꯕ ꯀꯃꯥꯏꯟ ꯀꯃꯥꯏꯟ ꯇꯧꯔꯛꯀꯦ ꯑꯉꯥꯡ ꯑꯣꯏꯔꯤꯉꯩꯗ
ꯆꯞ ꯃꯥꯟꯅꯩꯌꯦ ꯑꯩꯈꯣꯏꯁꯤꯅꯦ ꯇꯨꯔꯦꯟꯁꯦ ꯑꯩꯈꯣꯏꯒꯤ ꯍꯧꯖꯤꯛ ꯍꯧꯖꯤꯛ ꯑꯩꯈꯣꯏꯒꯤ ꯏꯁꯤꯡ ꯄꯤꯔꯤꯕ ꯃꯐꯝꯁꯦ ꯑꯁꯤꯁꯤꯗ ꯍꯥꯏꯗꯤ ꯍꯧꯖꯤꯛꯀꯥꯟꯗꯤ ꯑꯃꯨꯛ ꯀꯩ ꯍꯥꯏꯅꯤ ꯅꯥꯄꯤꯁꯤꯡꯕꯤ ꯌꯥꯝ ꯍꯧꯖꯤꯟꯗ ꯈꯣꯠꯆꯤꯟ ꯇꯧꯒ꯭ꯔꯦ ꯑꯈꯣꯏ ꯃꯇꯝꯗꯗꯤ ꯅꯥꯄꯤꯁꯤꯡꯕꯤꯁꯤ ꯀꯌꯥ ꯍꯦꯟꯅ ꯍꯧꯗꯦꯕꯀꯣ ꯂꯩꯉꯣꯏ ꯉꯥꯛꯇꯅꯦꯕ ꯑꯩꯈꯣꯏ ꯌꯥꯝ ꯈꯪꯍꯧꯐꯥꯎꯕꯛ ꯑꯈꯣꯏꯒꯤ ꯂꯛ ꯎꯋꯥꯏꯠ ꯇꯩꯕꯒꯤ ꯂꯩꯉꯣꯏ ꯄꯦꯛꯄ ꯈꯣꯠꯄ ꯃꯌꯥꯝ ꯇꯧꯔꯝꯃꯦꯕꯀꯣ ꯑꯗꯩ ꯂꯩꯉꯣꯏ ꯂꯩꯕꯁꯤꯗ ꯑꯩꯈꯣꯏ ꯊꯑꯣꯏꯅ ꯅꯥꯟꯗꯕꯤ ꯇꯧꯔꯒ ꯁꯦꯝꯗꯣꯏꯅꯦꯕꯀꯣ ꯅꯥꯗꯕꯤ ꯁꯦꯝꯕ ꯁꯥꯕꯁꯤꯗ ꯀꯃꯥꯏꯟ ꯇꯧꯒꯦ ꯍꯥꯏꯕ ꯃꯇꯝꯗ ꯇ ꯑꯗꯨꯝ ꯆꯞ ꯃꯥꯏꯅ ꯏꯁꯤꯡꯁꯤ ꯄꯨꯈꯠꯂꯅꯤ ꯑꯗꯨꯒ ꯑꯩꯈꯣꯏ ꯃꯄꯥ ꯃꯞ ꯄ ꯀꯨꯠꯍꯜꯂꯒ ꯅꯥꯟꯗꯕꯤ ꯑꯗꯨꯝ ꯍꯥꯏꯗꯤ ꯇꯨꯔꯦꯟꯗꯨ ꯇꯥꯔꯛ ꯀꯅꯥ ꯖꯨꯞ ꯇꯥꯒ꯭ꯔꯒ ꯑꯗꯨꯃꯥꯏꯟ ꯅꯤꯅꯕ ꯑꯗꯨꯃꯥꯏꯟ ꯅꯥꯟꯗꯕꯤ ꯁꯦꯝꯕ ꯇꯧ ꯑꯁ ꯅꯥꯟꯗꯕꯤ
ꯅꯥꯟꯗꯕꯤ ꯇꯧꯕ ꯀꯥꯟꯗ ꯊꯨꯟꯗ ꯌꯥꯠꯈꯤꯕꯒꯤ ꯑꯗꯨꯃꯥꯏꯟ ꯇꯧꯕ ꯈꯣꯠꯄ ꯃꯌꯥꯝ ꯂꯩꯈ꯭ꯔꯦ ꯍꯥꯏꯕꯗꯤ
ꯍꯥꯏꯗꯤ ꯑꯉꯥꯡ ꯑꯣꯏꯔꯤꯀꯥꯟꯗꯅꯤ ꯈꯪꯗꯕꯗꯣ ꯑꯗꯨꯃꯥꯏꯟ ꯇꯧꯋꯦ ꯑꯗꯣ ꯍꯣꯏ ꯅꯪ ꯍꯥꯏꯗꯤ ꯆꯞ ꯃꯥꯟꯅ
ꯑꯈꯣꯏ ꯅꯪ ꯍꯥꯏꯁꯨ ꯁꯨꯃꯥꯏꯅ ꯑꯩꯈꯣꯏꯁꯨ ꯀꯣ ꯀꯩ ꯍꯥꯏꯅꯤ ꯈꯨꯅꯨꯖꯦꯟꯒꯨꯝꯕ ꯕ ꯂꯩꯔꯒ ꯑꯩꯈꯣꯏ ꯀꯣꯝ ꯀꯣꯝ ꯂꯩꯕꯁꯦ ꯑꯁꯤ ꯑꯗꯨꯝ ꯈꯔ ꯑꯃꯨꯛ ꯀꯨꯠꯍꯜꯂꯒ ꯈꯔ ꯑꯃꯨꯛ ꯀꯩꯅꯣ ꯇꯧꯗꯦ ꯑꯩꯈꯣꯏ ꯃꯌꯥꯝꯁꯦ ꯐꯃꯕ ꯆꯟꯅꯕ ꯍꯥꯏꯗ ꯑꯈꯣꯏ ꯀꯣꯟ ꯁꯥꯔꯤꯅꯤꯌ ꯑꯗꯨ ꯇꯧꯔꯤꯅꯦꯅ ꯇꯧꯔꯎꯀꯣ ꯑꯗꯨꯃꯥꯏ ꯁꯦꯝꯃꯒ ꯁꯥꯟꯅꯕ ꯈꯣꯠꯄ ꯑꯗꯨꯝ
ꯃꯥꯅꯦ ꯍꯣꯏ ꯅꯣꯏꯅ ꯑꯃꯨꯛ ꯅꯣꯏꯒꯤꯗꯤ ꯃꯃꯥꯡ ꯑꯣꯏꯈ꯭ꯔꯦꯕꯀꯣ ꯑꯗꯩ ꯑꯩꯈꯣꯏ ꯇꯧꯔꯤꯁꯤꯅ ꯑꯃꯨꯛ ꯆꯣꯡꯗꯔꯒ ꯍꯥꯏꯗꯤ ꯑꯗꯨꯝ ꯁꯥꯟꯅꯕꯗꯣ ꯑꯗꯨꯝꯕꯁꯨ ꯌꯥꯝ ꯇꯧꯔꯛꯑꯦ ꯆꯣꯡꯗꯕ ꯍꯥꯏꯗꯤ ꯈꯤꯇꯪ ꯂꯨꯕ ꯃꯈꯨꯝꯗꯩ ꯂꯩꯗꯅꯀꯣ ꯑꯗꯨꯃꯥꯏꯅ ꯇꯧꯔꯒ ꯆꯣꯡꯗꯔꯒ ꯍꯥꯏꯗꯤ ꯑꯩꯈꯣꯏ ꯑ ꯑꯌꯥꯝꯕ ꯑꯩꯈꯣꯏꯅ ꯊꯤꯔꯛꯄꯁꯦ ꯑꯊꯦꯟꯕ ꯖꯒꯥ ꯁꯥꯟꯅꯔꯛꯇꯦ ꯍꯥꯏꯇꯥꯔꯦ ꯑꯗꯨꯝ ꯈꯔ ꯈꯔ ꯂꯨꯕ ꯖꯒꯥ ꯖꯒꯥꯗ ꯑꯗꯨꯃꯥꯏꯅ ꯇꯧꯔꯒ ꯏꯔꯣꯏꯔꯒ ꯂꯥꯛꯄꯗꯣ ꯑꯗꯨꯅ ꯅꯨꯡꯉꯥꯏꯕ ꯍꯦꯜꯂꯦꯕꯀꯣ ꯑꯗꯨꯗꯤ ꯑꯔꯨ-ꯑꯔꯨꯕ ꯖꯒꯥ ꯈꯜꯂ-ꯈꯜꯂꯒꯀꯣ ꯆꯣꯡꯗꯔ ꯁꯥꯟꯅꯗꯣꯏꯅꯦꯕ ꯑꯗꯨꯗꯨꯒ ꯑꯩꯈꯣꯏ ꯏꯔꯣꯏꯕ ꯇꯝꯕꯤꯕꯁꯤ ꯀꯃꯥꯏꯅ ꯇꯝꯕꯤꯒꯦ ꯍꯥꯏꯔꯀꯥꯟꯗ ꯑꯩꯈꯣꯏ ꯇꯥꯃꯣꯆꯥꯁꯦ ꯃꯥꯅꯀꯣ ꯑꯩꯁ ꯀꯩꯁꯨ ꯇꯧꯔꯣꯏ ꯀꯩꯁꯨ ꯇꯧꯔꯣꯏ ꯍꯥꯏꯔꯤꯅꯤꯅ ꯑꯩꯁꯦ ꯄꯣꯠ ꯄꯣꯕꯤꯗꯣꯏꯅꯦꯕ ꯑꯩꯁꯦ ꯌꯥꯝ ꯄꯥꯏꯌꯦꯕ ꯑꯉꯥꯡ ꯑꯣꯏꯔꯤꯀꯥꯟꯗ ꯍꯧꯖꯤꯛ ꯄꯣꯛꯄ ꯀꯥꯟꯗ ꯌꯥꯝ ꯅꯣꯏꯔꯝꯕ ꯀꯣ ꯑꯗꯒꯤ ꯃꯔꯛ ꯑꯃ ꯑꯩꯈꯣꯏ ꯁꯨꯝ ꯆꯥꯛ ꯏꯁꯤꯡ ꯐꯖꯅ ꯆꯥꯕꯅꯤ ꯈꯪꯗꯦ ꯆꯥꯗꯕ ꯀꯩꯗꯧꯗꯕ ꯇꯧꯕꯗꯒꯤꯀꯣ ꯌꯥꯝ ꯁꯣꯟꯕ ꯏꯌꯥꯡ ꯌꯥꯡꯕꯗꯣ ꯃꯥꯟꯅꯅꯦ ꯄꯨꯣꯔꯔꯒꯅꯦ ꯏꯁꯤꯡ ꯃꯌꯥꯏꯗ ꯊꯥꯗꯣꯛ ꯑꯝꯗꯣꯏꯅꯦꯕ ꯑꯗꯨ ꯃꯥꯅ ꯁꯦꯅꯗꯤ ꯁꯦꯟꯅꯕꯤꯗꯣꯏꯅꯦ꯫ ꯍꯥꯏꯗꯤ ꯂꯨꯏꯗꯅ ꯍꯥꯏꯗꯤ ꯇꯨꯔꯦꯜꯗ ꯏꯔꯨꯖꯕ ꯈꯣꯠꯄ ꯍꯥꯏꯕꯁꯦ ꯈꯤꯇꯪ ꯁꯣꯏꯕꯗ ꯁꯤꯕ ꯅꯥꯕ ꯊꯣꯛ ꯄ ꯌꯥꯔꯤꯕ ꯄꯣꯠ ꯑꯣꯏꯕꯅꯤꯅꯀꯣ ꯃꯥꯅ ꯑꯩꯁꯦ ꯄꯣꯔꯒ ꯄꯨꯕꯤꯈ꯭ꯔꯅꯤꯅ ꯈꯤꯇꯪ ꯂꯨꯕ ꯃꯄꯥ ꯍꯥꯏꯕꯗꯤ ꯑꯗꯨꯝ ꯈꯣꯡꯁꯨ ꯐꯪꯒꯦ ꯇꯧꯕ ꯉꯛꯁꯨ ꯂꯦꯡ ꯐꯪꯒꯦ ꯇꯧꯕ ꯃꯄꯥꯁꯤꯗ ꯊꯝꯕꯤꯔꯝꯃꯒꯅꯦ ꯃꯥꯅ ꯑꯩꯁꯦ ꯃꯥꯗꯤ ꯆꯠ ꯑꯗꯨꯅꯦꯕ ꯆꯠꯈꯤꯕ ꯍꯥꯏꯗꯤ ꯑꯗꯨꯝ ꯆꯥꯎꯔꯥꯛꯅ ꯌꯦꯡꯕ ꯊꯥꯗꯣꯛꯑꯝꯕꯗꯣ ꯑꯗꯨꯃꯥꯏꯅ ꯇꯧꯔꯒ ꯃꯥꯅ ꯇꯧꯔ ꯇꯧꯔꯒ ꯏꯔꯣꯏꯕꯁꯨ ꯇꯝꯕꯤꯔꯛꯑꯃꯦ ꯑꯗꯣ ꯑꯉꯥꯡ ꯑꯣꯏꯔꯤꯉꯩꯗ ꯏꯔꯣꯏꯕꯗ-ꯏꯔꯣꯏꯕꯗ- ꯏꯔꯣꯏꯕꯗ ꯑꯗꯒꯤ ꯇꯨꯔꯦꯟꯗ ꯏꯔꯨꯖꯔꯨꯕ ꯍꯥꯏꯔꯦꯅ ꯍꯜꯂꯛꯄꯗ ꯐꯨꯋꯥꯎ ꯋꯥꯎꯔꯒ ꯍꯥꯏꯗꯤ ꯀꯨꯆꯨ ꯀꯨ
ꯀꯨꯆꯨ ꯀꯨꯃꯦꯟꯒꯁꯦ ꯀꯔꯤ ꯍꯥꯏꯅꯤ ꯄꯨꯡꯋꯥꯎ ꯋꯥꯎ
ꯑꯗꯨ ꯌꯨꯝ ꯌꯧꯕꯀꯥꯟꯗ ꯑꯃꯨꯛ ꯍꯥꯛꯇꯅꯤ ꯍꯥꯟꯅ ꯇꯩꯅꯔꯝꯃꯤꯁꯦ ꯑꯗꯨꯅ ꯑꯁ ꯉꯥꯡꯗꯣꯏꯅꯤ꯫ ꯇꯨꯔꯦꯟꯗ ꯏꯔꯨꯖꯔꯝꯃꯅꯤꯒ ꯍꯥꯏꯗꯤ ꯃꯣꯏ ꯍꯦꯛꯇ ꯎꯕꯗ ꯈꯪꯕꯗꯣ ꯁꯝ ꯅꯥꯒꯁꯦ ꯑꯗꯨꯝ ꯏꯐꯥ-ꯐꯥꯔꯒ ꯑꯃ ꯂꯩꯅ ꯇꯨꯔꯦꯅꯗ ꯏꯔꯨ ꯂꯨꯖꯕꯒꯤ ꯑꯗꯨꯃꯥꯏ ꯇꯧꯕꯗꯣ ꯅꯣꯏꯁꯨ ꯇꯧꯔꯝꯒꯅꯤꯗ꯫
ꯍꯣꯏ ꯑꯗꯨ ꯇꯧꯕꯅꯦ ꯍꯥꯏꯗꯤ ꯇꯨꯔꯦꯟꯗ ꯏꯔꯨꯖꯕꯒꯤ꯫ ꯍꯥꯏꯕꯗꯤ ꯑꯩꯈꯣꯏꯅ ꯁꯦꯡꯅ ꯇꯁꯦꯡꯅ ꯐꯖꯅ ꯅꯥꯟꯅ ꯏꯔꯨꯖꯔ ꯂꯥꯛꯄꯗꯪ ꯑꯣꯏꯔꯗꯤ ꯈꯔ ꯐꯗꯧꯕ꯫ ꯑꯗꯨ ꯅꯠꯇꯕꯤꯗ ꯂꯩꯌꯣꯜꯂꯨꯔꯒ꯫ ꯍꯜꯂꯛꯄꯁꯤꯅꯅꯦ ꯍꯥꯏꯗꯤ ꯑꯗꯨꯝ ꯁꯝꯒꯁꯦ ꯌꯥꯝ ꯀꯪꯕ ꯃꯤꯠ ꯀꯁꯤꯅ ꯉꯥꯡꯁꯡ ꯉꯥꯡꯉꯒ ꯇꯧꯗꯣꯏꯅꯦꯕ ꯑꯗꯨꯒ ꯉꯁꯥꯏꯒꯤ ꯏꯔꯣꯏꯕꯒꯤ ꯃꯇꯥꯡꯗꯣ ꯏꯔꯣꯏꯕꯁꯦ ꯀꯃꯥꯏꯅ ꯇꯧꯔꯦ ꯍꯥꯏꯕꯗ ꯑꯩꯒꯤ ꯑꯣꯏꯅꯗꯤ ꯊꯑꯣꯏꯅ ꯁꯤꯅ ꯇꯝꯕꯤꯔꯛꯏ ꯑꯗꯒꯤ ꯁꯨꯃꯥꯏꯅ ꯇꯝꯃꯛꯏ ꯍꯥꯏꯕꯁꯦ ꯂꯩꯒꯤꯗ꯭ꯔꯦꯕꯀꯣ꯫ ꯑꯗꯨꯝ ꯑꯩꯈꯣꯏꯁꯦ ꯈꯪꯗꯦ ꯀꯃꯥꯏꯅ ꯇꯧꯔꯤꯅꯣ ꯈꯪꯗꯦ ꯑꯗꯨꯝ ꯏꯔꯣꯏꯕꯁꯦ ꯑꯗꯨꯝ ꯑꯗꯨꯝ ꯍꯩꯈꯔꯦ ꯍꯥꯏꯇꯥꯔꯦ ꯑꯗꯨꯝ ꯑꯗꯨꯝ ꯑꯉꯥꯡ ꯑꯣꯏꯔꯒ ꯒ꯭ꯔꯨꯞ ꯒ꯭ꯔꯨꯞ ꯏꯔꯨꯖꯔꯒ ꯑꯗꯨꯝ ꯇꯧꯈꯤꯕꯗꯒꯤ ꯍꯩ ꯇꯝꯅꯕ ꯍꯥꯏꯕ ꯑꯃ ꯅꯥꯏꯈꯤꯗ꯭ꯔꯦꯕꯀꯣ꯫ ꯑꯗꯨꯝ ꯍꯩꯈ꯭ꯔꯦꯕ ꯑꯗꯨꯒ ꯑꯩꯈꯣꯏꯅ ꯏꯔꯣꯏꯕ ꯍꯩꯔꯒꯁꯨ ꯑꯩꯈꯣꯏꯅ ꯌꯥꯝ ꯇꯣꯏꯅ ꯇꯧꯔꯛꯄ ꯑꯃꯒ ꯍꯥꯏꯕ ꯀꯥꯎꯔꯝꯃꯦ ꯂꯐꯨꯁꯦ-ꯂꯐꯨꯁꯦ ꯑꯍꯥꯟꯕꯗ ꯑꯃꯗ ꯍꯧꯔꯝꯃꯤꯀꯣ ꯂꯐꯨ ꯑꯃꯗ ꯇꯧꯔꯒ ꯂꯐꯨꯁꯦ ꯎꯝ ꯇꯥꯎꯔꯒ ꯍꯥꯏꯇꯔꯦ ꯏꯔꯣꯏꯕ ꯇꯝꯕꯒꯤ ꯋꯥ ꯅꯠꯇꯦꯀꯣ ꯑꯗꯨꯝ ꯂꯐꯨꯁꯤꯗ ꯇꯥꯎꯔꯒ ꯇꯧꯔꯒꯗꯤ ꯌꯥꯝ ꯀꯟꯅ ꯏꯁꯥꯅ ꯂꯣꯏꯖꯗ꯭ꯔꯒꯁꯨ ꯌꯥꯏꯑꯕꯀꯣ ꯅꯨꯡꯉꯥꯏꯕ ꯁꯨꯝ ꯊꯤꯔꯛꯏꯅꯤꯀꯣ ꯑꯗꯒꯤ ꯑꯃ ꯑꯗꯒꯤ ꯑꯅꯤ ꯑꯅꯤꯗꯒꯤ ꯑꯍꯨꯝ ꯁꯨꯃꯥꯏꯅ ꯇꯧꯔ ꯂꯐꯨꯁꯦ ꯃꯔꯤꯒꯨꯝꯕꯁꯦ ꯌꯥꯜꯂꯅꯤꯅꯀꯣ ꯑꯗꯨꯒ ꯆꯩꯁꯤꯅ ꯌꯨꯝꯁꯤꯟ ꯌꯨꯡꯁꯤꯜꯂꯒ ꯁꯦꯝꯗꯧꯅꯦꯕ ꯑꯗꯨ ꯑꯗꯨꯃꯥꯏꯅ ꯇꯧꯔꯛꯑꯦ ꯃꯇꯦꯛ ꯑꯃ ꯀꯣ ꯑꯗꯨ ꯂꯐꯨꯅ ꯇꯧꯔꯝꯕꯗꯒꯤ ꯀꯃꯥꯏꯅ ꯇꯧꯔꯛꯀꯦꯅ ꯑꯃꯨꯛ ꯑꯩꯈꯣꯏꯒꯤ ꯒꯥꯔꯤꯒꯤ ꯌꯥꯝ ꯇꯥꯡꯅ ꯐꯪꯉꯦꯕꯀꯣ ꯑꯉꯥꯡꯁꯨ ꯑꯣꯏꯕꯅꯤꯅ꯫ ꯑꯍ ꯒꯥꯔꯤꯒꯤ ꯇꯌꯥꯔꯁꯦ ꯅꯨꯡꯁꯤꯠꯁꯦ ꯍꯥꯟꯖꯤꯜꯍꯜꯂꯅꯦꯕꯀꯣ ꯑꯗꯨꯒꯅ‌ꯦ ꯑꯥ ꯑꯩꯈꯣꯏ ꯑꯅꯤꯒꯨꯝꯕ ꯆꯪ-ꯑꯅꯤ-ꯑꯅꯤꯒꯨꯝꯕ ꯆꯪꯗꯣꯏꯅꯦꯕ ꯃꯈꯨꯟꯁꯤꯗꯀꯣ꯫ ꯍꯥꯏꯗꯤ ꯉꯥꯏꯍꯥꯛ ꯑꯃꯅ ꯃꯄꯥꯟꯘ ꯉꯥꯛꯇꯪ ꯂꯩꯅꯤ ꯑꯗꯨꯒ ꯆꯞ ꯃꯥꯟꯅ ꯄꯥꯏꯃꯤꯟꯅꯗꯣꯏꯅꯤ ꯄꯥꯏꯃꯤꯟꯅꯕꯗꯤꯀꯣ ꯑꯗꯨꯒ ꯑꯃꯅ ꯑꯃꯨꯛ ꯉꯥꯏꯍꯥꯛ ꯆꯪꯍꯟꯕ ꯑꯗꯩ ꯑꯃꯅ ꯑꯃꯨꯛ ꯑꯗꯨꯃꯥꯏꯅ ꯇꯧꯔꯒ ꯌꯥꯝ ꯁꯥꯟꯅꯔꯦꯕꯀꯣ ꯑꯗꯨꯒ ꯑꯉꯥꯡ ꯑꯣꯏꯔꯤꯉꯩꯗ ꯌꯥꯝ ꯇꯧꯔꯛꯄꯁꯦ ꯑꯩꯈꯣꯏꯒꯤ ꯑꯥ ꯂꯥꯟꯊꯣꯛꯄꯤ ꯍꯥꯏꯗꯤ ꯇꯨꯔꯦꯟꯁꯦ ꯑꯩꯈꯣꯏ ꯁꯣꯝꯗꯒꯤ ꯑꯁꯣꯝ ꯅꯥꯀꯟꯗ ꯂꯥꯟꯊꯣꯛꯄ ꯁꯤꯒ ꯉꯝꯕꯁꯤꯅꯦꯕ ꯑꯩꯈꯣꯏꯒꯤ ꯀꯩ ꯍꯥꯏꯅꯤ ꯌꯥꯝ ꯉꯝꯃꯦ ꯌꯥꯝ ꯍꯩꯔꯦꯒ ꯍꯥꯏꯕꯩ ꯃꯑꯣꯡꯗ ꯑꯃ ꯑꯉꯥꯡꯁꯦ ꯑꯗꯨꯝ ꯊꯥꯒꯠꯂ ꯊꯥꯠꯂꯒꯁꯨ ꯇꯤꯛꯀꯤ ꯄꯤꯖꯩ ꯍꯥꯏꯕ ꯑꯃꯁꯨ ꯂꯩꯕꯅꯦꯕꯀꯣ꯫ ꯑꯗꯨꯒꯤ ꯇꯥꯏꯞꯇ ꯑꯩꯈꯣꯏ ꯃꯁꯦꯟꯗꯁꯨ ꯑꯦ ꯑꯩꯅ ꯁꯤ ꯉꯝꯈ꯭ꯔꯒꯗꯤ ꯑꯩꯁꯦ ꯑ ꯍꯥꯏꯕꯗꯤ ꯑꯁꯤ ꯉꯝꯃꯦ ꯑꯩꯈꯣꯏ ꯁꯤ ꯀꯥꯡꯕꯨꯒꯤ ꯃꯤ ꯑꯣꯏ ꯌꯥꯔꯦ ꯀꯥꯏꯅꯒ ꯑꯗꯨꯃꯥꯏꯅꯒ ꯑꯗꯨꯝ ꯑꯥ ꯌꯥꯝꯅ ꯀꯩꯅꯣ ꯑꯣꯏꯅ ꯁꯦꯠ ꯇꯧꯗ꯭ꯔꯒꯁꯨ ꯋꯥꯈꯟꯗ ꯑꯗꯨꯃꯥꯏꯅ ꯈꯟꯅꯕꯩ ꯇꯥꯏꯞꯇꯣ ꯑꯗꯨꯃꯥꯏꯅꯒꯁꯨ ꯌꯥꯝ ꯇꯧꯌꯦꯕꯀꯣ ꯑꯗꯨꯒꯤ ꯑꯁꯣꯝꯗꯒꯤꯅ ꯑꯁꯣꯝ ꯂꯥꯟꯕꯁꯦ ꯁꯤꯒꯨꯝꯕꯁꯦ ꯌꯥꯝ ꯇꯧꯔꯛꯑꯦ ꯑꯉꯥꯡ ꯑꯣꯏꯔꯤꯉꯩꯗꯗꯤ ꯀꯤꯁꯨ ꯀꯤꯔꯛꯇ‌ꯦ ꯀꯩꯁꯨ ꯑꯗꯣ ꯍꯧꯖꯤꯛꯁꯦ ꯑꯩꯅ ꯇꯨꯔꯦꯟꯗ ꯀꯨꯝꯕ ꯌꯦꯡꯕꯗ ꯑꯩ ꯑꯁꯤꯗꯒꯤꯅ ꯑꯁꯣꯝꯁꯦ ꯂꯥꯟꯕ ꯉꯝ ꯉꯝꯒꯗ꯭ꯔꯥ ꯍꯥꯏꯕꯁꯦ ꯈꯜꯂꯨꯕꯗ ꯀꯤꯖꯕ ꯑꯃꯁꯨ ꯐꯥꯎꯕ ꯏꯁꯥꯗ ꯑꯗꯒꯤ ꯂꯥꯜꯂꯒꯁꯨ ꯑꯝꯇ ꯌꯦꯡꯈꯤꯗ꯭ꯔꯦꯕꯀꯣ ꯍꯧꯖꯤꯛꯇꯤ ꯂꯥꯟꯕꯗꯤ ꯂꯥꯏꯔꯗꯅ ꯏꯔꯨꯖꯕꯁꯤꯐꯥꯎ ꯃꯩ ꯀꯩꯁꯨ ꯀꯟꯅ ꯊꯣꯛꯎꯗ꯭ꯔꯦꯕꯀꯣ ꯑꯗꯨꯝ ꯑꯩ ꯏꯔꯦꯞ ꯃꯄꯥꯟꯗꯨꯗ ꯈꯤꯇꯪ ꯍꯦꯟꯅꯐꯥꯎ ꯆꯨꯞ ꯂꯨꯞꯄ ꯈꯣꯠꯄ ꯇꯧꯕ ꯑꯗꯨꯗꯩ ꯍꯦꯟꯅ ꯇꯧꯗ꯭ꯔꯦꯕꯀꯣ ꯑꯗꯨꯝ ꯃꯇꯝ ꯃꯇꯝꯒꯤ ꯑꯑꯣꯟꯕꯁꯤꯅ ꯀꯤꯗꯤ ꯀꯤꯔꯛꯄꯖꯥꯠꯅꯤ ꯍꯥꯏꯇꯥꯔꯦ ꯑꯗꯣ ꯅꯪꯗꯤ ꯍꯧꯖꯤꯛꯀꯥꯟꯗꯤ ꯇꯨꯔꯦꯟ ꯗꯨꯝ ꯀꯨꯝꯕ ꯈꯣꯠꯄ ꯌꯥꯎꯕ꯭ꯔꯣ ꯀꯃꯥꯏꯅ ꯇꯧꯒꯦ ꯀꯌꯥꯝ ꯀꯨꯏꯔꯒꯦ ꯀꯨꯝ ꯀꯨꯝꯈꯤꯗꯕ
ꯑꯣ ꯋꯥꯔꯤꯁꯨ ꯅꯨꯡꯉꯥꯏꯔꯦ ꯑꯝꯇ ꯊꯝꯈꯤꯒꯦꯀꯣ ꯑꯃꯨꯛ ꯇꯧꯔꯛꯀꯦꯀꯣ꯫
ꯑꯣ ꯍꯣ ꯐꯔꯦ ꯐꯔꯦ꯫